ꯍꯜꯂꯣ
ꯎꯝ ꯇꯥꯔꯦ
ꯑꯗꯨꯗꯤ ꯅꯣꯏ ꯈꯨꯟꯒꯤ ꯊꯕꯛ ꯇꯧꯔꯀꯥꯟꯗꯗꯤ ꯑꯝꯇ ꯊꯛꯅꯗ꯭ꯔꯦ
ꯎꯝ ꯑꯩꯈꯣꯏ ꯈ꯭ꯔꯤꯁꯇꯟꯅꯗꯤ ꯑꯗꯨ ꯇꯧꯕ ꯌꯥꯗꯕꯒꯤ
ꯎꯝ
ꯑ ꯈꯔ ꯅꯣꯏꯗꯤ ꯀꯃꯥꯏꯅ ꯇꯧꯕ ꯑꯗꯨꯝ ꯁꯤꯖꯅꯦꯜ ꯂꯩꯔꯝꯔꯣꯏꯅ ꯅꯣꯏꯗꯤ
ꯑꯣꯀꯦꯖꯟꯗ ꯑꯣꯀꯦꯖꯟ ꯍꯥꯏꯗꯤ ꯈꯨꯟꯒꯤ ꯑꯩꯈꯣꯏꯁꯨ ꯌꯥꯝꯅ ꯇꯧꯋꯦꯕꯀꯣ ꯌꯥꯝ ꯇꯣꯏꯅ ꯍꯥꯏꯗꯤ ꯑꯗꯨꯝ ꯂꯩꯌꯦꯕ ꯃꯇꯝ ꯃꯇꯝꯒꯤ
ꯎꯝ
ꯑꯗꯣ ꯀꯩꯅꯣ ꯅꯪꯒꯤ ꯅꯪꯒꯤꯗꯔꯣꯔꯁ ꯅꯪꯒꯤꯗꯔꯣ ꯕꯥꯏꯕ꯭ꯔꯦꯁꯟꯗꯣ
ꯑ ꯑ ꯑꯩꯕ
ꯎꯝ ꯀꯆꯒ ꯑꯗꯨꯒꯨꯝꯕꯗꯤ ꯑꯃ ꯀꯩꯅꯣꯗꯣ ꯈꯪꯕ꯭ꯔꯥ ꯋꯥꯏꯌꯨ ꯈꯪꯕ꯭ꯔꯥ
ꯍ
ꯍꯥ
ꯀꯩꯕ
ꯋꯥꯏꯌꯨ ꯈꯪꯕ꯭ꯔꯣ
ꯋꯥꯌꯨ
ꯎꯝ ꯔꯥꯏꯁ ꯕꯤꯌꯥꯔꯗꯣ
ꯇꯥꯔ
ꯔꯥꯏꯁ ꯕꯤꯌꯔꯗꯣ ꯈꯪꯗ꯭ꯔꯣ
ꯐꯝꯦ ꯐꯝ ꯑꯗꯨ
ꯑꯗꯨꯒꯨꯝꯕꯗꯤ ꯑꯗꯨꯝ ꯊꯛꯑꯦ
ꯎꯝꯈꯣꯏꯗꯤꯁꯨꯣꯏ ꯇ
ꯊꯛꯑꯦ ꯍꯥꯏꯕꯗꯤ ꯀꯩꯅꯣꯅꯤꯗ ꯂꯥꯏꯒꯤꯅꯤꯗ ꯂꯥꯏꯒꯤ ꯑꯗꯨ
ꯑꯣ
ꯍꯥꯏꯗꯤ ꯊꯛꯇꯕ ꯌꯥꯗꯕꯗꯤ ꯅꯠꯇꯦ ꯑꯗꯨ ꯑꯣꯏꯔꯁꯨ ꯊꯛꯅꯤꯡꯉꯦ ꯃꯤꯟꯁ ꯍꯥꯏꯗꯤ ꯂꯥꯏꯒꯤꯅꯤꯅꯀꯣ ꯑꯗꯨꯗꯨꯅ ꯊꯛꯅꯤꯡꯕ
ꯑꯩ ꯑꯗꯨꯝ ꯏꯆꯝ ꯆꯝꯅ ꯂꯩꯕ ꯀꯥꯟꯗꯁꯨ ꯑꯗꯨꯝ ꯊꯛꯏꯗ ꯑꯗꯨꯗꯤꯥꯏꯁ
ꯎꯝ
ꯑꯗꯨꯝ ꯁꯟꯗꯦ ꯀꯩꯒꯨꯝꯕ ꯀꯩꯀꯥ ꯑꯗꯨꯝ ꯄꯨꯟꯅꯕ ꯀꯥꯟꯗ ꯁꯤꯡꯖꯨꯒꯨꯝꯕ ꯑꯗꯨꯝ ꯆꯥꯅꯕ ꯀꯥꯟꯗ ꯑꯗꯨꯝ ꯊꯛꯄꯀꯣ
ꯎꯝ
ꯃꯔꯣꯛ ꯁꯥꯕ ꯀꯥꯟꯗ ꯊꯛꯄ ꯌꯥꯝ ꯐꯕꯅꯦ ꯑꯗꯨꯗꯣ
ꯎꯝ
ꯍꯥꯏ ꯁꯥ ꯑꯀꯪꯕꯗ
ꯎꯝ
ꯑꯗꯨꯗ ꯁꯥꯀꯗꯨ ꯃꯦꯠ ꯄ ꯁꯦꯃꯦꯅ ꯑꯗꯨꯗ ꯑꯃ ꯑꯃꯠꯄ ꯁꯦꯝꯃꯦ ꯑꯗꯨꯒ ꯔꯥꯥꯁꯕꯤꯌꯔ ꯊꯔꯛꯑꯒ ꯑꯗꯨ ꯆꯥꯎꯥꯕ ꯑꯁ ꯑꯩꯈꯣꯏꯒꯤ ꯀꯁꯇꯝꯅꯗꯤ ꯑꯗꯨ ꯑꯩꯈꯣꯏꯒꯤ ꯀꯩꯅꯣ ꯇ꯭ꯔꯦꯗꯤꯁꯅꯦꯜꯒꯤ ꯀꯩꯅꯣ ꯑꯣꯏꯌꯦꯕ ꯑ ꯁꯨꯃꯥꯏꯅ ꯇꯧꯧꯕꯁꯦ
ꯎꯝ ꯅꯣꯏ ꯀꯩꯅꯣ ꯇꯧꯕꯣ ꯅꯣꯏꯒꯤ ꯈ꯭ꯔꯤꯁꯇꯦꯟ ꯆꯠꯂꯝꯕ ꯖꯦꯅꯦꯔꯦꯁꯟ ꯀꯌꯥ ꯁꯨꯔꯒꯦ ꯅꯣꯏꯒꯤꯗ
ꯑꯣ ꯑꯩ ꯑꯩꯒꯤ ꯍꯧꯖꯤꯛ ꯑꯩꯒꯤ ꯏꯄꯨꯁꯦ ꯏꯄꯨꯒꯤ ꯃꯄꯥꯗꯒꯤ ꯍꯧꯔꯦ
ꯎꯝ
ꯒ꯭ꯔꯦꯠ ꯒ꯭ꯔꯦꯟ ꯐꯥꯗꯔ ꯍꯥꯏꯇꯥꯔꯦ ꯑꯗꯨ ꯊ
ꯑꯗꯣ ꯍꯧꯖꯤꯛ ꯍꯥꯏꯗꯤꯅꯦ ꯁꯨꯝ ꯁꯅ
ꯍꯥ
ꯍꯥꯟꯅꯒꯤ ꯆꯠꯅꯕꯤ ꯀꯩꯀꯥ ꯂꯣꯏ ꯊꯤꯅꯔꯛꯏꯗꯅ ꯃꯤꯈꯩ ꯑꯗꯣ ꯅꯣꯏꯗꯤ ꯊꯤꯅꯤ ꯅꯤꯡꯤꯡꯕꯣꯇꯣ
ꯑ ꯈꯪꯉ ꯑꯗꯨ ꯃꯥꯡꯗꯅꯤꯉꯥꯏ ꯀꯩꯅꯣꯗꯤ ꯇꯧꯕꯤꯅ
ꯎꯝ
ꯑꯗꯨꯝ ꯊꯤꯕ ꯈꯣꯠꯄ ꯑꯩꯒꯤ ꯗꯤꯖꯔꯇꯦꯁꯟꯅꯁꯨ ꯑꯗꯨꯒꯤ ꯃꯔꯝꯗ ꯇꯧꯕꯅ ꯑꯩꯈꯣꯏꯒꯤ ꯀꯁꯇꯃꯔꯤ ꯂꯣꯁꯤꯡ ꯀꯩꯅꯣꯗ
ꯎꯝ
ꯖꯃꯔꯤ ꯂꯣꯗ ꯈꯔ ꯇꯥꯛꯂꯛꯑꯣ
ꯃꯌꯥꯝ ꯂꯩꯗ
ꯃꯌꯥꯝ ꯂꯩꯕꯗꯨꯅꯦ ꯈꯔ ꯇꯥꯛꯂꯣ ꯍꯥꯏꯖꯦ
ꯍꯥꯏꯌꯣ ꯍꯥꯏꯕ ꯇꯝꯃꯣ
ꯑꯦꯛꯁꯄ꯭ꯂꯦꯅꯦꯁꯟꯗ ꯄꯥꯠꯀꯅꯤꯕ
ꯇꯝꯃꯣꯅꯦ
ꯑꯩꯈꯣꯏꯒꯤ ꯎꯝ ꯀꯔꯤ ꯍꯥꯏꯁꯤꯔꯥ ꯈꯨꯟꯗ ꯃꯤ ꯑꯅꯧꯕ ꯆꯪꯅꯤꯡꯉꯗꯤ ꯁꯨꯃꯥꯏꯅ ꯇꯧꯒꯗꯕ ꯃꯥꯒꯤ ꯔꯨꯜꯁ ꯃꯥ ꯃꯑꯣꯡꯁꯤꯡ ꯑꯗꯨꯝ ꯂꯩꯗꯅ
ꯎꯝ
ꯑꯗꯨꯒꯨꯝꯕꯁꯤꯡꯒꯤ ꯂꯩꯌꯦ ꯑꯗꯨꯒ ꯄꯣꯠ ꯂꯧꯕ ꯖꯁꯃꯦꯟ ꯇꯧꯕ ꯑꯗꯨꯒꯨꯝꯕ ꯃꯌꯥꯝ ꯃꯌꯥꯝ ꯂꯩꯌꯦꯕ
ꯎꯝ
ꯑꯁꯤ ꯎ ꯋꯥ ꯍꯥꯏꯔ ꯏꯕꯥꯅꯤ ꯈꯟꯅꯔꯦ ꯍꯥꯏꯔꯁꯤꯅ
ꯎꯝ
ꯏꯕꯟꯒꯤ ꯄ꯭ꯔꯣꯕ꯭ꯂꯦꯝꯗꯨ ꯁꯣꯜꯕ ꯇꯧꯕ ꯉꯝꯗ꯭ꯔꯗꯤ
ꯎꯝ
ꯀꯩꯅꯣꯗ ꯚꯤꯂꯦꯖ ꯏꯁꯄꯣꯠ ꯈꯠꯈ꯭ꯔꯅꯦꯕ ꯑꯗꯨꯗ
ꯎꯝ
ꯑꯗꯨꯗ ꯄꯨꯈꯠꯄꯗꯣ ꯍꯧꯖꯤꯛꯀꯤ ꯀꯩꯅꯣ ꯔꯥꯏꯁ ꯕꯤꯌꯔꯗ ꯑꯗꯨꯗ ꯆꯐꯨ ꯑꯃ ꯄꯨꯔꯛꯀꯅꯦꯕ
ꯎꯝ
ꯌꯦꯁ ꯀꯩꯅ ꯀꯔꯤ ꯍꯥꯏꯁꯤꯔꯥ
ꯎꯝ
ꯎꯝ ꯑꯍꯟꯁꯤꯡ ꯂꯩꯕꯗꯣ ꯑꯗꯨꯗ ꯊꯥꯛꯔꯒ ꯋꯥꯔꯤꯗꯣ ꯁꯣꯛꯇꯕꯅꯤꯅ ꯁꯥꯅꯤꯡꯉꯥꯏ ꯑꯗꯨ ꯄꯨꯈꯠꯂꯒ ꯑꯗꯨꯝ ꯊꯛꯔꯒ ꯋꯥꯔꯤ ꯁꯥ ꯃꯣꯏꯅ ꯖꯁ꯭ꯗ ꯇꯧꯒꯅꯦꯕ ꯀꯅꯥꯅ ꯂꯥꯟꯒꯦ ꯀꯅꯥꯅ ꯆꯨꯝꯒꯦ ꯍꯥꯏꯕꯗꯣ
ꯎꯝ
ꯅꯪ ꯑꯗ ꯑꯍꯨꯝ ꯂꯨꯍꯣꯡꯕ ꯈꯣꯠꯄ ꯀꯩꯀꯥꯗꯁꯨ ꯃꯌꯥꯝ ꯂꯩꯕꯅꯤ ꯁꯤꯕ꯭ꯂꯤꯡꯁ ꯁꯤꯕ꯭ꯂꯤꯡꯁꯃꯛ ꯅꯠꯇ꯭ꯔꯁꯨ ꯁꯥꯒꯩ ꯃꯥꯟꯅꯕ ꯍꯥꯏꯕ꯭ꯔꯥ ꯁꯥꯒꯩ ꯍꯥꯏꯀꯣ ꯑꯥ ꯑꯗꯨ ꯎꯝ ꯑꯗꯨ ꯂꯧꯅꯕ ꯌꯥꯗꯕ ꯑꯗꯨ ꯂꯧꯔꯗꯤ ꯈꯨꯟꯗ ꯂꯩꯕ ꯌꯥꯗꯕ
ꯎꯝ
ꯑꯗꯨꯒ ꯃꯣꯏꯒꯤ ꯀꯩꯅꯣ ꯐꯤꯔꯣꯜꯁꯤꯡ ꯀꯩꯀꯥꯁꯨ ꯎꯝ ꯑꯩꯈꯣꯏꯒꯤꯗꯤ ꯚꯤꯂꯦꯖꯀꯤ ꯈꯨꯟꯒꯤ ꯒꯦꯠ ꯒꯨꯝꯕ ꯑꯣꯏꯅ ꯚꯅꯤꯌꯟ ꯇ꯭ꯔꯤꯗꯣ ꯑꯗꯨꯒꯨꯝꯕꯗꯣ ꯑꯗꯨꯝ ꯊꯝꯅꯩꯌꯦꯕ
ꯎꯝ ꯎꯝ
ꯑꯗꯨꯒꯤ ꯃꯈꯥꯗ ꯆꯠꯂꯒ ꯃꯣꯏꯒꯤ ꯐꯤꯔꯣꯜꯁꯤꯡ ꯀꯩꯀꯥ ꯂꯣꯏ ꯃꯩ ꯊꯥꯗꯣꯛꯀꯗꯕꯅꯤ ꯍꯥꯏꯕꯒꯨꯝꯕ ꯑꯗꯨ ꯃꯌꯥꯝ ꯂꯩꯌꯦ
ꯑꯣ ꯑꯣ
ꯑꯗꯣ ꯍꯧꯖꯤꯛꯇꯤ ꯆꯠꯅꯔꯝꯃꯔꯣꯏꯅꯦ ꯑꯝꯇ ꯅꯣꯏ ꯈ꯭ꯔꯤꯁꯇꯤꯌꯥꯟ ꯆꯠꯈ꯭ꯔꯝꯃꯤꯅ
ꯎꯝ ꯍꯧꯖꯤꯛꯗꯤ ꯈꯣꯏ ꯈ꯭ꯔꯤꯁꯇꯤꯌꯟꯗꯁꯨ ꯎꯝ ꯑꯗꯨꯒꯨꯝꯕꯗꯨꯗꯤ ꯌꯥꯗꯤ ꯌꯥꯗꯦꯕ
ꯌꯦ ꯍꯥꯏꯔ ꯁꯥꯒꯩ ꯑꯗꯨ ꯃꯥꯟꯅꯕꯒꯤ ꯀꯩꯅꯣ ꯑꯗꯨ ꯂꯨꯍꯣꯡꯕ ꯌꯥꯗꯦ
ꯎꯝ
ꯅꯒꯥ ꯅꯣꯏ ꯀꯩꯅꯣ ꯃꯩꯇꯩꯗꯗꯤ ꯑꯁ ꯅ ꯑꯗꯨꯗꯤ ꯀꯩꯅꯣ ꯍꯥꯏꯌꯦꯅ ꯑ ꯂꯨꯍꯣꯡꯕ ꯀꯥꯟꯗ ꯑꯗꯨꯝ ꯆꯦꯟꯂꯒꯗꯤ ꯀꯔꯤ ꯍꯥꯏꯁꯤꯔꯥ ꯌꯨꯝꯗ ꯍꯟ ꯂꯥꯛ ꯑꯒꯥ ꯑꯃꯨꯛ ꯂꯨꯍꯣꯡꯕ ꯇꯧꯕ ꯑꯗꯨꯝ ꯇꯣꯌꯅꯥ ꯑꯩꯈꯣꯏꯗꯗꯤ ꯑꯗꯨ ꯇꯧꯗꯦꯕ
ꯑꯩꯈꯣꯏ ꯈꯨꯟꯗꯁꯨ ꯍꯥꯟꯅ ꯇꯧꯔꯝꯗꯦ ꯑꯩꯈꯣꯏ ꯈꯨꯟꯗ ꯑꯩꯈꯣꯏ ꯈꯨꯟꯒꯁꯨ ꯁꯣꯝꯒ ꯃꯥꯟꯅꯗꯦꯗꯅ ꯈ꯭ꯔ
ꯎꯝ
ꯑꯗ ꯃꯣꯏꯁꯨ ꯑꯗꯨꯃꯥꯏꯅ ꯇꯧꯔꯗꯤ ꯂꯨꯍꯣꯡꯕꯤꯗꯦꯕ ꯍꯣꯡꯅꯗꯦꯕ ꯏꯀꯥꯏ ꯏꯀꯥꯏꯕꯗꯣ ꯏꯀꯥꯏꯕ ꯃꯤꯟꯁ ꯀꯃꯥꯏꯅ ꯍꯥꯏꯗꯣꯏꯅꯣ ꯎꯝ ꯀꯩꯁꯨ ꯃꯣꯏꯗꯣ ꯂꯨꯍꯣꯡꯗꯦ ꯑꯗꯨꯒ ꯍꯥꯏꯅ ꯁꯤꯡꯅꯕ ꯈꯇꯪ ꯍꯣꯡꯉꯦ ꯍꯧꯖꯤꯛꯇꯤ ꯍꯣꯡꯅꯒ꯭ꯔꯦ
ꯎꯝ
ꯍꯣꯡꯗ꯭ꯔꯗꯤ ꯐꯥꯗꯧꯅꯦ
ꯑꯩꯈꯣꯏꯗꯤ ꯋꯥꯟꯁ ꯆꯦꯟꯈ꯭ꯔꯗꯤ ꯆꯦꯟꯈ꯭ꯔꯦ ꯂꯣꯏꯔꯦ
ꯎꯝ
ꯑ ꯈ꯭ꯔꯤꯁꯇꯌꯟꯗ ꯆꯦꯜꯂꯒ ꯑꯃꯨꯛ ꯀꯩꯅꯣ ꯇꯧꯕ ꯌꯥꯗꯦꯕ
ꯎꯝ
ꯍꯥꯏꯗꯤ ꯆꯤꯜꯂꯒ ꯀꯩꯅꯣ ꯃꯥꯒꯤ ꯃꯋꯥ ꯁꯤꯔꯒ ꯂꯩꯕ ꯈꯣꯠꯄ ꯑꯗꯨꯒꯨꯝꯕꯗꯨꯗꯤ ꯑꯃꯨꯛ ꯑꯅꯧꯕ ꯎ ꯅꯨꯄꯥ ꯑꯃꯗꯣ
ꯎꯝ
ꯑꯗꯣ ꯅꯨꯄꯥ ꯑꯃꯗꯨꯁꯨ ꯃꯥꯒꯤ ꯃꯇꯨ ꯁꯤꯔꯒ ꯂꯩꯕ ꯑꯗꯨꯒ ꯑꯣ ꯑꯣ ꯑꯗꯨ ꯂꯩꯇꯣꯏ ꯑꯗꯨ ꯂꯩꯅ ꯑꯗꯨ ꯑꯅꯤ ꯀꯩꯅꯣ ꯑꯃꯨꯛ ꯌꯨꯝ ꯄꯥꯟꯒꯦ ꯍꯥꯏꯔꯗꯤ ꯑ ꯀꯔꯤ ꯍꯥꯏꯁꯤ ꯔ꯭ꯥ ꯀꯟꯐꯥꯔꯝ ꯃꯦꯔꯦꯖꯀꯤ ꯇꯥꯏꯞꯇ ꯑꯗꯨꯝ ꯕ꯭ꯂꯦꯁꯤꯡ ꯄꯤꯕ ꯈꯣꯠꯄ ꯑꯗꯨꯒꯨꯝꯕ ꯈꯛꯇ ꯇꯧꯔꯒ ꯇꯧꯕꯁꯨ ꯂꯩ ꯆꯥꯔꯆꯀꯤ ꯂꯤꯗꯔꯁꯤꯡꯅ
ꯎꯝ
ꯍꯥꯏꯗꯤ ꯍꯧꯖꯤꯛ ꯍꯧꯖꯤꯛꯤ ꯑꯗꯨꯝ ꯆꯦꯜꯂꯒꯁꯨ ꯂꯨꯍꯣꯡꯕꯗꯣ ꯑꯗꯨꯝ ꯇꯧꯋꯤꯅ
ꯎꯝ
ꯐꯩꯅꯦ
ꯈꯪꯒꯦꯗ ꯐꯔꯔ ꯐꯠꯇꯔꯤꯔ
ꯀꯝꯄꯜꯁꯔꯤ ꯑꯗꯨꯝ ꯑꯣꯏꯈ꯭ꯔꯦꯅ ꯂꯨꯍꯣꯡꯕꯁꯦ ꯅꯣꯏꯗ
ꯎꯝ
ꯎꯝ ꯀ꯭ꯔꯝ ꯀꯥꯟꯗ ꯍꯣꯡꯈ꯭ꯔꯅꯤ
ꯊꯣꯏ ꯂꯣꯏꯔ ꯀꯥꯟ
ꯍꯝ ꯍ ꯂꯩꯗꯤ ꯂꯩꯔꯦ ꯉꯥꯏꯔꯒ ꯂꯩꯔꯣ ꯂꯩꯕꯣ
ꯑꯗꯨꯗꯤ ꯍꯧꯖꯤꯛ ꯑꯗꯨꯗꯤ ꯈꯪ ꯍꯥꯏꯕꯗꯤ ꯑ ꯀꯟꯐꯥꯔꯝ ꯀꯟꯐꯥꯝ ꯑꯁ ꯈꯪꯗꯦ ꯋꯥꯈꯜ ꯆꯥꯟꯅꯕ ꯆꯥꯟꯅꯗꯕ ꯑꯗꯨꯒꯤ ꯋꯥꯅꯤ ꯍꯣꯡꯕ ꯅꯥꯏꯗꯅ
ꯍꯝ
ꯅꯪ ꯂꯣꯏꯔꯝꯗꯥꯏ ꯔꯤꯁꯥꯔꯁꯁꯦ ꯂꯣꯏꯔꯝꯗꯥꯏꯗ ꯍꯥꯏꯔꯛꯑꯣꯗꯨꯗꯤ ꯑꯩ ꯃꯣꯔꯥ ꯃꯣꯔ ꯊꯥ ꯂꯩꯁꯦ
ꯍ ꯌꯥꯝ ꯂꯨ ꯏꯗ ꯃꯤꯁꯦ
ꯁꯤ ꯆꯍꯤ ꯃꯥ ꯊꯥꯕ ꯍꯧꯔꯒꯦ
ꯎꯝ
ꯂꯥꯏꯕꯛ ꯌꯦꯡꯕ ꯇꯥꯔꯦ ꯍꯥꯏꯕꯗ
ꯎꯝ
ꯑꯗꯨꯅ ꯑꯩꯁꯤꯡ ꯀꯩꯅꯣ ꯇ꯭ꯔꯥꯕꯦꯜꯁ ꯀꯩꯅꯣ ꯇꯧꯕꯔꯁꯤꯡꯗꯤ ꯑꯗꯨꯝ ꯂꯨꯍꯣꯡꯕ꯭ꯔꯥ ꯀꯃꯥꯏꯅ ꯇꯧꯒꯦ
ꯑ ꯖꯥꯇꯤ ꯃꯥꯟꯅꯗꯕꯒ ꯂꯧꯅꯕꯗ꯭ꯔꯣ
ꯑꯥ
ꯑꯗꯨꯗꯤ ꯑꯩꯈꯣꯏ ꯏꯃꯨꯡ ꯃꯅꯨꯡꯒꯤ ꯃꯈꯥ ꯄꯣꯜꯂꯦ ꯍꯥꯏꯗꯤ ꯃꯣꯏꯅꯁꯨ ꯑꯩꯈꯣꯏꯒꯤ ꯆꯠꯅꯕꯤꯗ ꯂꯨꯍꯣꯡꯕꯗꯣ ꯂꯥꯛꯀꯦ ꯍꯥꯏꯔꯗꯤ ꯑꯩꯈꯣꯏ ꯌꯨꯝꯗ ꯑꯗꯨꯝ ꯍꯣꯡꯕ ꯇꯥꯔꯦꯗꯅ
ꯎꯝ
ꯑꯗꯨꯒ ꯃꯣꯏꯅꯁꯨ ꯃꯣꯏꯒꯤ ꯆꯠꯅꯕꯤꯗ ꯍꯣꯡꯖꯒꯦ ꯍꯥꯏꯔꯗꯤ ꯃꯣꯏ ꯃꯌꯨꯝꯗ ꯑꯗꯨꯝ ꯑꯅꯤꯔꯛ ꯍꯣꯡꯅꯕꯁꯨ ꯂꯩꯑꯦ ꯑꯗꯨꯃꯥꯏꯅ ꯈꯪꯖꯩ ꯀꯃꯥꯏꯅ ꯍꯥꯏꯗꯦ ꯃꯥꯏ ꯃꯥꯏꯒꯤ ꯌꯦꯟꯅꯅꯕ ꯃꯈꯥ ꯄꯣꯜꯂꯦ ꯌꯥꯝ
ꯎꯝ ꯑꯆꯥ ꯑꯆꯥ ꯇꯪ ꯅꯪ ꯔꯤꯆꯥꯔꯖ ꯂꯣꯏꯔꯝꯗꯥꯏꯗ ꯈꯪꯒ꯭ꯔꯅꯤ
ꯍꯨꯝ ꯍꯨꯝ ꯍꯝ
ꯑꯅꯤꯔꯛ ꯍꯣꯡꯒꯗ꯭ꯔꯥ ꯀꯔꯤ ꯇꯧꯁꯤꯔꯥ
ꯎꯝ ꯍꯝ
ꯑ
ꯍꯣꯏ ꯅꯞꯀꯅꯤ ꯁꯤꯗ ꯑꯗꯨꯒꯨꯝꯕ ꯌꯥꯗꯦ ꯍꯥꯏꯅꯕ
ꯐꯒꯤꯅꯤ ꯐꯒꯅꯤ
ꯎꯝ